ꯅ ꯀ
ꯊꯥꯕꯅꯤ ꯀꯅ ꯎꯝ
ꯑꯣ ꯄꯩꯁꯥꯞꯇꯤꯕꯗꯨꯖꯣ ꯩꯁꯥꯟꯕꯤ ꯐꯦꯇ ꯌꯥ ꯐꯦꯇ ꯅꯨꯁꯤꯔꯤ ꯄꯩꯁꯥ ꯑ ꯆꯪꯗꯕꯤ ꯍꯥꯡꯕꯅꯦ ꯃꯤ ꯌꯦꯇꯅꯥꯎꯒꯤꯁꯨ ꯍꯥꯡꯈ꯭ꯔꯦꯗ ꯑꯩꯅ ꯄꯩ ꯁꯪꯒꯤꯗꯤ ꯃꯤ ꯀꯅꯥꯅ ꯁꯦꯝꯕꯅꯣ ꯌꯥꯗꯦ ꯍꯥꯏꯁꯦ ꯀꯅꯥꯅ ꯍꯩꯇ꯭ꯔꯤꯕ ꯑꯩ ꯈ꯭ꯋꯥꯏ ꯍꯩꯕ ꯃꯤꯅꯤꯅꯦ ꯅꯤ ꯈ ꯊꯖꯣꯏ ꯀꯊ ꯇ ꯌꯥꯅꯤ ꯐꯔ ꯎ ꯌꯥꯗ
ꯑꯩꯈꯣꯏ ꯚꯕꯥ ꯍꯩꯇꯗꯅ ꯑꯩꯗ ꯍꯥꯡꯉꯅꯤ ꯍꯟꯇꯗꯤ ꯀ ꯪ ꯌꯥꯎ ꯑꯩꯈꯣꯏꯣꯏꯒꯤꯒꯨꯝꯕ ꯑꯒꯤ ꯄꯥꯟ ꯀꯥꯔꯗ ꯆꯪꯉꯦꯕ ꯑꯗꯨꯒ ꯑꯩꯒꯤ ꯒꯤꯗꯤ ꯂꯩꯇꯕꯅꯤꯅ
ꯌꯥꯝꯗꯤ ꯌꯥꯕꯅꯤ ꯐꯦꯟ ꯄꯦ ꯍꯥꯡꯕꯤꯔꯒꯦ ꯂꯨꯄꯥ ꯆꯅꯤ ꯄꯤꯔꯣ
ꯑꯩꯉꯣꯟꯗ ꯑꯗꯨꯗꯤ ꯆꯪꯅꯤ ꯀꯩ ꯀꯥꯞꯁꯤꯜꯂꯣ
ꯀꯌꯥ ꯁꯅ ꯀꯩ ꯂꯩ ꯇ ꯅꯁ ꯇꯥꯏꯝꯗ ꯈꯟꯅꯁꯤ ꯍꯟꯗꯛ ꯑꯩꯉꯣꯟꯗ ꯀꯔꯤꯝꯇ ꯍꯥꯏꯔ ꯎꯝ ꯆꯉꯁꯤ ꯆꯥꯃ ꯀꯩꯅꯣꯝ ꯀꯥꯞꯄꯛꯀꯦ ꯃꯊꯪ ꯈꯟꯅꯁꯤ ꯍꯟꯇꯛꯈꯤꯗꯦ ꯍꯥꯏꯔꯛꯑꯅꯨ ꯁꯅ ꯑꯗꯨ ꯑꯗꯨ ꯇꯥ ꯇꯧꯔꯀꯅꯤ
ꯀꯗꯥꯏꯗ ꯇꯥꯛꯁꯤ ꯄ꯭ꯔꯣꯁꯦꯁꯤꯡ ꯂꯩꯔ ꯆꯪꯉꯅꯤ ꯍꯥꯏꯕꯗꯤ ꯐꯩ ꯑꯗꯨꯏꯁꯨ ꯅ ꯇ
ꯆꯪꯉꯛꯑꯅꯤ ꯀꯩꯅꯣ ꯁꯤ ꯐꯣꯟ ꯋꯥꯔꯤ ꯍꯦꯛ ꯂꯣꯏꯕ ꯉꯁꯤ ꯑꯗꯨꯝ ꯂꯣꯏ ꯀꯩꯅꯣ ꯀꯥꯏꯑꯦ ꯍꯧꯔꯤ ꯆꯪꯉ ꯇ ꯂꯩꯇ ꯂꯩꯇꯦ ꯀꯔꯤ ꯄꯩꯁꯥꯅꯣ ꯑꯩꯉꯣꯟꯗ ꯆꯪꯁꯤꯟꯒꯤꯕ ꯄꯩꯁꯥꯁꯦ ꯊꯣꯛꯄ ꯌꯥꯗꯦ ꯆꯤꯡꯖꯜ ꯂ ꯂꯩ ꯐ꯭ꯔꯤ ꯍꯥꯡꯉꯦ ꯀꯩꯅꯣ ꯗꯣ ꯍꯥꯡꯇꯣꯛꯑꯣ ꯀꯩꯅꯣ ꯍ ꯀꯩꯅꯣ ꯑꯦ ꯑꯗꯨ ꯍꯥꯡꯕꯨ ꯀꯌꯥꯝ ꯋꯥꯒꯦ ꯀꯔꯤ ꯇꯥꯛꯁ ꯇꯥꯛꯁꯇꯣ ꯅꯪꯒꯤꯗꯣ ꯍꯣꯔꯦꯟ ꯇꯧꯍꯧꯔꯣ ꯄꯨꯡ ꯇꯔꯥꯃꯥꯊꯣꯏ ꯁ꯭ꯋꯥꯏꯗꯩ ꯆꯠꯄꯅꯦ ꯅꯪ ꯐꯖꯅ ꯇꯧꯗꯕꯩ ꯑꯩꯅ ꯇꯧꯏ ꯃꯌꯥꯝꯖꯦ ꯌꯦꯡꯉꯣ ꯃꯨꯟꯅ ꯃꯨꯟꯅ ꯇꯥ ꯑꯩꯁꯨ ꯃꯨꯟꯅ ꯃꯨꯟꯅ ꯇꯥꯔꯤꯖꯦ ꯀꯔꯤꯅꯣ ꯌꯥꯝ ꯍꯩꯕ ꯑꯃꯨꯛꯕ ꯁꯥꯖꯤꯜꯂꯛꯑꯦ ꯅꯩꯕ ꯌꯥꯝ ꯁꯥꯏꯅꯦ ꯅꯪꯗꯣ ꯆꯥꯝꯉꯥ ꯂꯩꯔꯝꯕꯗꯩ ꯌꯦꯟ ꯂꯩꯊꯣꯛꯈ꯭ꯔꯦ ꯅꯪ ꯆꯅꯤꯄꯥꯟ ꯁꯨꯔꯦ ꯍꯥꯏꯕ ꯄꯥꯎ ꯇꯥꯒꯤꯗꯥ ꯍꯥ ꯑꯩ ꯏꯁꯤꯡ ꯃꯅꯨꯡꯗ ꯂꯩꯔꯦ ꯍꯧꯖꯤꯛ ꯂꯨꯞꯄ ꯁ꯭ꯀꯣꯂꯔꯁꯤꯞ ꯊꯥꯖꯤꯜꯂꯣ ꯀꯥꯟꯅꯕꯅꯦ ꯂꯤꯁꯤꯡ ꯅꯤꯄꯥꯜ ꯅꯤꯄꯥꯜꯂ ꯀꯩꯅꯣꯝ ꯐꯪꯕꯅꯦ ꯆꯂꯣ ꯆꯂꯣ ꯇꯃꯅ ꯆꯠ ꯍꯥꯏꯔꯅꯤ ꯑꯩ ꯋꯥꯠꯂꯤ ꯃꯤ ꯆꯠꯀꯗꯕ ꯄꯨꯡ ꯇꯔꯥꯃꯥꯊꯣꯏ ꯕꯥꯔꯣ ꯁ꯭ꯋꯥꯏ ꯆꯠꯇꯣꯏꯅꯦꯃꯤ
ꯥꯇꯥꯛꯁꯀꯤ ꯁꯤ ꯅꯠꯇꯦ ꯑꯃꯗꯅ
ꯌꯥꯝ ꯅꯩꯔꯝꯃꯦ ꯀꯣ ꯃꯨꯊꯤꯁꯦ ꯍꯧꯖꯤꯛꯀꯥꯟꯁꯦ ꯋꯥ ꯉ ꯉ ꯆꯠꯂꯣ ꯇꯥꯗ꯭ꯔꯣ
ꯇꯥꯏ ꯇꯥꯏ
ꯐꯣꯟ ꯀꯔꯝꯕꯗꯅꯣ ꯑꯃ ꯍꯥꯞꯄꯤꯖꯤꯅꯥ
ꯐꯣꯟ ꯑꯃꯨꯕꯗꯣ ꯐꯣꯟ ꯑꯃꯨꯕꯗꯣ
ꯑꯣ ꯑꯩ ꯉꯁꯤꯁꯤ ꯀꯣꯜ ꯋꯥꯔꯤ ꯂꯣꯏꯁꯟꯗꯣꯏꯅꯤ ꯑꯗꯨꯅ ꯈꯔ ꯐꯖꯅ ꯁꯥꯟꯅ ꯁꯦꯕ ꯅꯠꯇ꯭ꯔꯗꯤ ꯑꯩ ꯐꯔꯛ ꯌꯥꯝ ꯇꯥꯏ ꯍꯥꯏ ꯇꯥꯔꯦ ꯑꯆꯥꯄꯣꯠꯀ ꯂꯩꯕ꯭ꯔꯣ ꯑꯆꯥꯄꯣꯠ ꯑꯝꯇ ꯌꯥꯎꯔꯛꯑꯣ ꯀꯩꯅꯣ ꯑꯥ ꯇꯥꯗ꯭ꯔꯣ
ꯇꯥꯏꯌꯦ ꯇꯥꯏꯌꯦ
ꯅꯣꯏ ꯑꯆꯥꯥꯄꯣꯠꯀ ꯂꯩꯍꯧꯕ꯭ꯔꯣ
ꯎꯝ
ꯅꯣꯏ ꯑꯆꯥꯄꯣꯠꯀ ꯂꯩꯕ꯭ꯔꯣ
ꯆꯥꯐꯨꯠ ꯂꯩꯇꯦꯗꯥ ꯀꯔꯥꯏꯗꯩ ꯑꯆꯥꯄꯣꯠꯅꯣ
ꯅꯪꯒꯤꯁꯦ ꯑꯃꯨꯕꯗꯨꯗꯅ ꯅꯪꯒꯤ ꯅꯝꯕꯔꯗꯣ ꯍꯥꯞꯄꯤꯔꯣ ꯑꯉꯧꯕ ꯑꯗꯨꯅ ꯅꯣꯏ ꯕꯥꯏ ꯅꯝꯕꯔ ꯁꯤꯝꯁꯦ ꯑꯣꯟꯅ ꯇꯩꯅ ꯑꯣꯟꯅ ꯇꯩꯅ ꯍꯥꯞꯅꯕꯒꯤ ꯃꯑꯣꯡꯅꯤꯅꯦ ꯅꯪ ꯒꯤꯖꯦ ꯌꯥꯝ ꯅꯩꯔꯝꯃꯦꯀꯣ ꯐꯣꯟꯗꯨ ꯃꯦꯠ ꯂꯩꯒꯅꯣ ꯀꯔꯤꯅꯣ ꯋꯥꯖꯦ ꯉꯥꯡꯕ ꯀꯩꯗꯧꯒꯦ
ꯃꯦꯠꯇꯦ ꯅꯪꯅ ꯄꯥꯏꯕꯖꯤꯅꯅꯦ
ꯃꯦꯠꯇꯤ ꯑꯗꯨꯝ ꯐꯣꯟꯗ ꯌꯦꯡ ꯂꯩꯃꯤꯅ ꯅꯀꯣꯛꯇꯣ ꯆꯥꯏꯔꯦ ꯋꯥꯗꯤ ꯑꯝꯇ ꯉꯥꯏꯔꯥꯡꯗꯦ ꯍꯥꯏꯦ ꯀꯥꯏ ꯀꯔꯈꯃ ꯀꯖꯤꯔ ꯄꯖ ꯑ ꯁꯗ ꯈꯔꯂ ꯏꯈ ꯎꯕꯛꯇꯕ ꯌꯥꯗꯔꯦꯗ ꯅꯨꯡꯕꯨꯗꯤ ꯅꯨꯡꯉꯥꯏꯕ ꯠ ꯅꯨꯄꯤꯤꯒꯤ ꯃꯌꯨꯝꯗ ꯂꯩꯈ꯭ꯔꯦ ꯀꯣꯛꯄꯤꯛꯅ ꯌꯥꯍꯣꯕ ꯍꯣꯏ ꯑꯗ ꯏꯔꯦ ꯍꯥꯏ ꯇꯔꯦ
ꯎꯝ
ꯎꯝꯗꯤꯒꯩꯅ
ꯅꯈ꯭ꯔꯦ ꯅꯈ꯭ꯔꯦ
ꯀꯩꯁꯥꯛ ꯊꯣꯛꯇꯣꯏꯅꯣ ꯉꯁꯤꯗꯤ
ꯈꯪꯗꯦꯗ ꯀꯔꯤ ꯊꯣꯡꯗꯣꯏꯅꯣ
ꯈꯪꯗꯌꯦ ꯀꯔꯤꯒꯤꯅꯣ ꯍꯥꯏꯁꯦ ꯌꯦꯟꯒꯨꯝꯕ ꯊꯣꯡꯗꯣꯏꯗꯤ ꯌꯥꯐꯦꯠ ꯀꯧꯔꯛꯑꯃꯍꯣꯏ ꯌꯥꯝꯗꯕꯤ ꯃꯆꯥ ꯑꯃꯅꯤꯅꯤꯇꯪ ꯆꯥꯎꯍꯒꯦ ꯑꯩꯈꯣꯏ ꯊꯣꯡꯅꯤ ꯂꯥꯛꯀꯦꯔꯣ ꯁꯟꯗꯣ ꯑꯝꯇꯪ ꯇꯧꯁꯤ ꯁꯤꯗꯅ ꯃꯍꯤ ꯀꯪꯅ ꯇꯧꯒ ꯆꯧ ꯁꯟ ꯃꯀꯨ ꯍꯥꯎ ꯌꯥꯎꯗꯕꯗꯧ ꯍꯥꯏꯥꯟꯅ ꯑꯩꯈꯣꯏ ꯊꯣꯡꯕꯗ ꯎ ꯑꯁ ꯅꯅꯨꯡ ꯀꯂꯤꯅꯦ ꯀꯨꯀꯔꯗ ꯆꯥꯝꯋꯥꯥꯏꯔꯀꯥꯟꯕꯨ ꯊꯣꯛꯂꯁꯨ ꯌꯥꯗꯦ ꯌꯥꯒꯦ ꯀ ꯇꯧ ꯕꯔ ꯁ ꯍꯥꯏꯕꯒꯨꯝꯅꯤ ꯈꯨꯊꯣꯡ ꯍꯥꯏꯁꯦ ꯑꯩꯈꯣꯏ ꯈꯨꯊꯣꯡꯗꯨꯝ ꯐꯖꯕꯗꯤ ꯂꯩꯔꯣꯏ
ꯑꯗꯨꯅ ꯆ ꯌꯥꯗꯦꯕ
ꯆꯥꯝꯃꯦ ꯐꯖꯅ ꯃꯀꯨ ꯈꯦꯠꯇꯣꯛꯑꯒ ꯅꯥꯟꯅ ꯀꯨꯀꯔꯗ ꯍꯨꯝꯐꯨ ꯍꯨꯝꯗ꯭ꯔꯥꯎ ꯁꯤꯁꯅꯪ ꯔꯨꯕꯤꯌꯣꯅꯖꯔ ꯍꯥꯏꯁꯦ ꯎꯝ ꯑꯔꯃꯅꯤ ꯎꯝ ꯌꯥꯔꯝꯃꯅꯤ ꯌꯥꯝ ꯆꯠꯂꯝꯃꯅꯤ ꯑꯩꯒꯤꯕꯨꯛ ꯆꯠꯇ꯭ꯔꯤ ꯀꯅꯥꯗ ꯑꯩꯅꯣ ꯍꯣꯁꯄꯤꯣꯜ ꯁꯥꯃ ꯌꯦꯡꯉꯁꯦ ꯑꯉꯗ ꯍ ꯇꯁꯣꯝ ꯇꯁꯣꯝ ꯆꯩ ꯂꯥꯛꯀꯅꯤꯍꯦ ꯑꯗꯩꯗꯤ ꯑꯉꯥꯡꯒ ꯂꯣꯏꯅ ꯊꯃꯣ ꯊꯃꯣ ꯌꯥꯕ꯭ꯂ ꯀꯣ ꯌꯥꯕ꯭ꯂ ꯀꯣ
ꯚ ꯑꯩꯁꯨ ꯃꯊꯪ ꯆꯍꯤ ꯇꯥꯗꯧ ꯃꯜꯅꯤ ꯇꯧꯔꯗꯤ
ꯀꯥꯏꯅꯤ ꯃꯊꯪꯁꯨꯨꯅꯤ ꯑꯗꯨ ꯄꯥꯏꯒꯅꯣ ꯊꯝ ꯍꯣꯏ ꯁꯤꯌꯥ ꯅꯅꯥꯥꯞꯁꯜꯂꯛꯀꯅꯤꯀꯣ ꯑꯆꯥ ꯑꯗꯨ ꯑꯦꯀꯥꯎꯟ ꯄꯥꯏ ꯑꯦꯀꯥꯎꯟꯗꯨꯁ ꯅꯉꯣꯟꯗ ꯄꯤꯕꯤꯔꯤꯅꯦꯕ ꯑꯣꯏꯖꯧꯅꯅ ꯂꯨꯄꯥ ꯆꯅꯤ ꯆꯍꯨꯝꯛꯇꯪ ꯂꯩꯕꯁꯤꯗ ꯅꯪꯅ ꯈꯔ ꯈꯔ ꯅꯤꯏꯅꯦꯕ ꯑꯩꯉꯣꯟꯗ ꯄꯤꯅꯤꯡꯗꯣꯏꯅꯦꯕ ꯑꯗꯨ ꯄꯩꯁꯥꯗ ꯍꯇꯪꯛꯇꯪ ꯐꯛ ꯇꯥꯔꯦ ꯄꯤꯒꯦ ꯍꯥꯏꯔꯤꯁꯤꯗ ꯄꯩꯁꯥ ꯆꯪꯉꯛꯑꯒ ꯁꯤꯅ ꯗꯍꯣꯔꯣꯏꯁꯦ ꯐꯔꯣ ꯐꯤꯣ ꯍꯥꯏ ꯀꯩꯅꯣꯅꯥ ꯔꯨꯕꯤ ꯍꯥꯏꯔ ꯑꯔꯦ ꯀꯦ ꯋꯥꯏ ꯁꯤ ꯑꯩꯅ ꯇꯧꯕꯤꯔꯦ ꯐ꯭ꯔꯤꯗ ꯄꯤꯔꯒ ꯁꯤꯣꯉꯒ ꯑꯗꯨꯦ ꯇꯊꯣꯛ ꯁꯨꯕꯩ ꯆꯂꯔꯤ ꯍꯥꯏ ꯐꯕ ꯂꯩꯇꯦꯕ ꯍ ꯂꯩꯇꯦ ꯐꯔꯛꯥ ꯃꯊꯛ ꯁꯦꯂꯔꯤꯗꯨꯗ ꯆꯝꯉꯥꯛꯄꯤꯤꯒꯦꯔꯣ ꯑꯗꯨꯗꯤ ꯌꯥꯕ꯭ꯔꯣ ꯎꯝ ꯈꯪꯉꯛꯈꯤꯔꯣꯏ ꯃꯊꯪꯅꯦꯅ ꯆꯥꯎꯅꯤ ꯍꯥꯏꯖꯔꯤꯕ ꯋꯥꯔꯤ ꯁꯥꯔ ꯂꯣꯏ ꯌꯥꯔꯅꯦ ꯃꯊꯪꯒꯤ ꯅ ꯅꯪ ꯋꯥꯟ ꯀꯦ ꯄꯥꯏꯔꯣ ꯑꯩ ꯁꯤꯛꯁ ꯍꯟꯗ꯭ꯔꯦꯗ ꯂꯧꯔꯒꯦ ꯌꯥꯔꯦꯀꯣ ꯑꯩ ꯋꯥꯠꯀꯦ ꯂꯧꯔ ꯑꯩꯁꯤ ꯊ꯭ꯔꯤ ꯍꯟꯗ꯭ꯔꯦꯗ ꯂꯧꯍꯧꯔꯒꯦ ꯃꯊꯪ ꯁꯥꯟꯅꯔꯤꯒꯤ ꯀꯕꯜꯒꯤ ꯆꯥꯡ ꯐꯩ ꯌꯥꯔꯦꯀꯣ ꯆꯪꯉꯛꯄ ꯑꯩꯗꯤ ꯆꯪꯉꯛꯀꯅꯤ ꯀꯩꯅꯣ ꯆꯧ ꯊꯦꯗ ꯆꯧꯉꯔ ꯑꯩ ꯁꯣꯗ ꯇꯥꯏꯃ ꯅꯣꯏ ꯇꯧꯕꯤꯔꯤ ꯃꯌꯥꯝꯁꯦ ꯑꯩꯅ ꯁꯤ ꯊꯤꯖꯤꯜꯂꯣꯗꯤ ꯃꯕꯥꯅ ꯑꯣꯏꯅ ꯄꯥꯊꯣꯛꯒꯗꯤ ꯀꯔꯣ ꯍꯅꯤꯅꯦ ꯀꯣꯔꯁꯇꯣꯉꯥꯏꯅ ꯇꯥꯛꯄꯤꯈꯤꯕ ꯃꯌꯥꯝꯗꯨꯗ ꯁꯦ ꯈꯪ ꯈꯪ ꯀꯔꯣꯔ ꯀꯔꯣꯔꯒꯤꯁꯦ ꯐꯅꯤ ꯅꯣꯂꯦꯖꯇ ꯅꯀꯣꯛꯇ ꯅꯣꯂꯦꯖꯇꯩꯅ ꯇꯥꯛꯄꯤꯔꯤ ꯃ ꯀꯗꯥꯔꯤ
ꯀꯥꯏꯦ ꯂꯤꯁꯅꯤ ꯁꯤꯉꯣ ꯑꯩꯁꯗ ꯁꯤꯒꯁꯕꯨꯗ꯭ꯔꯤ ꯁ ꯊ ꯅꯤ ꯅ ꯆ ꯃꯊꯥ ꯑꯔ ꯒꯥꯔꯤ ꯁꯦꯝꯃꯦ ꯀꯩꯅꯣ ꯀꯩꯅꯣꯗꯤ ꯁꯦꯝꯗ꯭ꯔꯤ ꯕ꯭ꯔꯣꯛ ꯌꯥꯗꯦ ꯁꯤ ꯈꯥꯏꯗꯠꯂꯒ ꯑꯗꯨꯝ ꯀꯩꯅꯣ ꯇꯧꯍꯜꯂꯗꯕ ꯆꯀꯥꯔꯗꯤ ꯁꯤꯜꯂꯦꯕ ꯃꯃꯥꯡꯁꯒ ꯑꯗꯤꯁꯗ꯭ꯔꯤꯁ ꯃꯉ ꯁꯀꯥꯏ ꯑꯗꯨ ꯔꯥꯅꯤ ꯇꯧꯁꯦ ꯑꯃꯛ ꯄꯣꯔꯛꯇꯅꯀꯣ ꯎꯝ ꯊꯧꯔꯛꯈꯤꯅꯤ ꯏꯟꯖꯤꯟ ꯈꯛ ꯖꯤꯒꯤ ꯀꯦꯝꯇ ꯁꯦꯝꯗꯔꯤꯦ ꯆꯒꯥꯥ ꯈꯛꯁꯤꯟꯕꯅꯤ ꯑꯩ ꯁꯦꯝꯅꯤ ꯈꯜꯂꯤꯅꯦ ꯄꯩꯁꯥ ꯇ ꯊꯣꯛꯁꯜꯂꯒ ꯑ ꯐꯣꯟꯒ ꯂꯩꯈꯤꯔꯣꯏ ꯀꯣꯟꯅ ꯇꯧꯔꯁꯤ
ꯍꯥꯇꯥꯎ ꯃꯔꯛꯈꯤꯗꯦ
ꯂꯩꯔꯣꯏ ꯂꯩꯔꯣꯏ ꯑꯩ ꯀꯣꯟꯅ ꯂꯩꯅꯤ ꯇꯞꯅ ꯇꯧꯔꯒ ꯍꯧꯖꯤꯀ ꯀꯝ ꯇꯧꯗꯦ ꯀꯩꯁꯨ ꯇꯧꯗꯦꯕ ꯃꯃꯥꯏꯁꯦ ꯁꯨꯝ ꯍꯥꯏꯐꯦꯠ ꯂꯕꯔ ꯐꯥꯗ꯭ꯔꯗꯤ ꯌꯥꯗꯕ ꯋꯥꯅꯤ
ꯑꯩꯁ ꯉꯔꯥꯡ ꯉꯔꯥꯡ ꯐꯅ ꯌꯦꯡꯕ꯭ꯔꯣ
ꯀꯥꯏꯗꯤꯕꯣ ꯅꯣꯏ ꯏꯁꯄꯦꯟꯅ ꯂꯩꯈ꯭ꯔꯦꯅꯦ ꯑꯍꯨꯝ ꯆꯟꯈ꯭ꯔꯦ ꯑꯍꯨꯝ ꯖꯤꯔꯣ ꯀ꯭ꯔꯣꯁꯤꯌꯥꯒ ꯄꯣꯔꯇꯨꯒꯜꯒꯁꯨ ꯀꯣꯁꯤꯌꯥ ꯂꯩꯍꯧꯔꯦ ꯄꯣꯔꯇꯨꯒꯥꯟꯗ ꯒꯣꯜ ꯑꯅꯤ ꯀ꯭ꯔꯣꯁꯤꯌꯥꯅ ꯑꯃ ꯑꯗꯨ ꯀ꯭ꯔꯣꯁꯤꯌꯥꯁ ꯒꯣꯜ ꯑꯍꯨꯝ ꯁꯨꯕꯀꯣ ꯑꯣꯎ ꯁꯥꯠ ꯇꯥꯕ ꯑꯩ ꯌꯦꯡꯉꯦꯕ ꯅꯨꯉꯥꯏꯇꯦꯅꯦ ꯌꯥꯝ ꯍꯟꯁꯗꯤ ꯂꯩꯗꯤ ꯅ
ꯑꯩꯗꯤ ꯅꯦꯝꯕꯗ ꯌꯥꯃꯜ ꯀꯣꯜꯒꯤ ꯂꯥꯝꯖꯦꯜꯗ ꯕꯥꯄꯦ ꯀ ꯃꯤꯁꯤ ꯒꯅꯤ ꯑ ꯐꯥꯥꯁꯇ ꯂꯩꯔꯦ ꯒꯣꯜꯗꯟ ꯕꯨꯨꯠ ꯇꯥꯟꯅꯕ ꯁꯦꯐꯣꯟꯗ ꯍꯂꯥꯟꯗ
ꯍꯥꯂꯥꯡ
ꯍꯧꯖꯤ ꯇꯑ ꯍꯂ ꯈꯩ ꯑꯗꯨ ꯅꯨꯃꯤꯠꯇꯨꯝꯗꯤ ꯌꯦꯡꯗꯕ ꯌꯥꯗꯦꯍꯦ ꯑꯍꯤꯡ ꯑꯣꯏꯔꯁꯨ ꯍꯧꯒꯠꯂꯒ ꯌꯦꯟꯒꯗꯧꯅꯤ ꯑꯔꯒꯦꯟꯇꯤꯅꯥꯁꯤ ꯐꯔꯛ ꯃꯔꯤ ꯏꯇꯥ ꯇꯥꯏꯍꯦ
ꯑꯣ ꯀꯦ ꯀꯥ ꯑꯣ ꯀꯥ